ꯍꯜꯂꯣ
ꯍꯥꯎ
ꯀꯩꯗꯩꯅꯣ
ꯅꯣ ꯇꯨꯝ ꯂꯩꯔꯝꯕꯅꯦ
ꯂꯤꯔꯦꯅꯦꯍꯦ ꯂꯨꯍꯣꯡꯅꯕ ꯇꯧꯔꯣꯅꯦ ꯁꯤꯠꯂꯔꯣꯏꯅꯦ ꯈꯔ ꯂꯩꯔꯗꯤ
ꯁꯤꯠꯇꯥꯁꯅꯨ ꯁꯤꯠꯇ꯭ꯔꯥꯒꯅ ꯄꯥꯟꯗ꯭ꯔꯦꯗꯅ
ꯅꯨꯄꯥ ꯑꯝꯇꯥ ꯀꯣꯏꯗꯕ꯭ꯔꯣ ꯅꯪꯕꯣ ꯀꯣꯏꯗꯦ
ꯀꯩꯒꯤ
ꯀꯩꯒꯤ ꯀꯣꯏꯅꯤꯡꯗꯦꯅ ꯅꯨꯄꯥꯁꯤꯡꯁꯦ ꯈꯥꯗ꯭ꯔꯛ ꯃꯥꯗ꯭ꯔꯛ ꯌꯥꯝ ꯇꯧꯋꯦ ꯅꯨꯄꯤ ꯑꯇꯣꯞꯄ ꯈꯔ ꯄꯥꯎ ꯐꯥꯎꯅ ꯈꯥꯇ꯭ꯔꯛ ꯃꯥꯗ꯭ꯔꯛ ꯌꯥꯝ ꯇꯧ ꯍꯜꯂꯣ ꯍꯜꯂꯣ